ꯇꯥꯕ꯭ꯔꫭ ꯌꫭ
ꯍꯜꯂꯣ ꯇꯥꯕ꯭ꯔꯣ
ꯇꯥꯏꯌꯦ ꯇꯥꯏꯌꯦ ꯐꯖꯅ ꯇꯥꯏꯌꯦ
ꯑꯆꯥ ꯅꯨꯡꯉꯔꯤꯕ꯭ꯔꯣ
ꯅꯨꯡꯉꯥꯏꯔꯤꯌꯦ ꯑꯩꯈꯣꯏꯗꯤ ꯅꯣꯏꯗꯤ
ꯑꯩꯈꯣꯏꯁꯨ ꯑꯗꯨꯝ ꯅꯨꯡꯉꯥꯏꯔꯤꯗ
ꯀꯔꯤ ꯀꯔꯤ ꯇꯧꯔꯒ ꯂꯩꯕꯔꯣ
ꯀꯔꯤ ꯇꯧꯅꯤ ꯇꯨꯝꯕ
ꯅꯪꯗꯤ
ꯍꯣꯏꯁꯨ ꯊꯕꯥꯛ ꯂꯩꯥꯏꯇꯦꯗ ꯑꯗꯨꯝ ꯌꯨꯝꯗ ꯂꯥꯛꯑꯦ ꯍꯟꯗꯛꯇꯤ
ꯑꯗꯨꯗꯤ ꯅꯨꯉꯥꯢꯔꯝꯒꯅꯤꯅꯦ ꯅꫭꯏꯁꯨ
ꯅꯨꯡꯉꯥꯏꯌꯦ ꯍꯣꯏ ꯉꯁꯤꯗꯤ ꯑꯁꯤ ꯑꯩꯈꯣꯏ ꯑꯪꯀꯜ ꯍꯣꯏꯒꯤ ꯑꯣꯐꯤꯁꯇ ꯃꯣꯏꯒꯤ ꯑꯩꯗꯤ ꯂꯧꯕ ꯆꯠꯂꯦ ꯉꯁꯤꯗꯤ
ꯑꯠ ꯁꯥꯔ
ꯐꯤꯜ ꯂꯥꯏꯇꯦ ꯀꫭ ꯐꯔꯤꯗ ꯂꯥꯏꯇꯦ ꯑꯣ ꯆꯥꯛ ꯆꯥꯔꯦ ꯍꫭꯏ ꯆꯥꯕ꯭ꯔꯥ ꯅꯨꯡꯗꯥꯡꯒꯤ ꯆꯥꯕ꯭ꯔꯥ
ꯑꯗꫭ
ꯊꫭꯡꯕ ꯍꯥꯎꯗ꯭ꯔꯤꯌꯦ ꯑꯗꯨꯕꯨꯗꯤ
ꯊꯦꯡꯏꯍꯦ ꯊꯦꯡꯏꯍꯦ
ꯑꯥ ꯄꯨꯡ ꯀꯌꯥ ꯇꯥꯈ꯭ꯔꯕꫭ ꯍꯧꯖꯤꯛ ꯉꯥꯜꯂꯤꯌꯦꯅ ꯍꯧꯖꯤꯛꯇꯤ
ꯑꯗꯩ ꯑꯗꯨ ꯅꯨꯡ ꯍꯟꯗꯛ
ꯀꯔꯤꯕ
ꯇꯥꯕ꯭ꯔꯣ
ꯇꯥꯏꯌꯦ ꯐꯖꯅ ꯇꯥꯔꯦ ꯍꯦ ꯅꯪ ꯒꯤ ꯈꯣꯟꯖꯦꯟ ꯑꯗꯣ
ꯁꯤꯁꯦ
ꯀꯔꯤꯒꯤꯔꫭ ꯀꯔꯤ ꯍꯥꯏꯕ
ꯄꯨꯟꯁꯤꯁꯦ ꯀꯔꯤ ꯀꯔꯤ ꯇꯧ ꯀꯃꯥꯏꯅ ꯇꯧꯔꯤꯒꯦ
ꯑꯗꯨꯝ ꯌꯨꯝꯗ ꯂꯩꯑꯦꯗ ꯑꯩꯈꯣꯏꯗꯤ
ꯀꯔꯤꯁꯨ ꯇꯥꯎꯗꯦ ꯑꯩ ꯌꯨꯝꯗ ꯅꯨꯡꯇꯤꯒꯤ ꯑꯗꯨꯝ ꯂꯩꯌꯦ ꯇꯨꯝꯃꯅꯤ ꯍꯧꯒꯠ ꯅꯤ ꯆꯥꯛ ꯆꯥꯅꯤ ꯊꯣꯡꯅꯤ ꯑꯃꯨꯛ ꯇꯨꯝꯅꯤ ꯕꯣꯜ ꯌꯦꯡꯅꯤ ꯂꯣꯏꯔꯦ ꯍꯟꯗꯛꯀꯤꯗꯤ
ꯑꯗꯣꯝꯁꯤ ꯌꯨꯝ ꯌꯨꯝ ꯄꯥꯜꯂꯕ꯭ꯔꯥ
ꯀꯔꯤꯕꯥ
ꯌꯨꯝ ꯄꯥꯜꯂꯕ꯭ꯔꯣꯕ
ꯄꯥꯥꯟꯈ꯭ꯔꯅꯤ ꯍꯣꯢ ꯀꯨꯏꯔꯣꯏ ꯍꯧꯖꯤꯛꯄꯨꯗꯤ ꯄꯥꯟꯗꯤ ꯄꯥꯟꯗ꯭ꯔꯤꯌꯦ
ꯆꯍꯤ ꯆꯍꯤꯗꯤ ꯀꯌꯥ ꯁꯨꯔꯒꯦ ꯑꯗꯣꯝꯁꯦ
ꯑꯥ ꯌꯧꯈ꯭ꯔꯦ ꯑꯩꯈꯣꯏꯒꯤ ꯆꯍꯤꯗꯣ
ꯆꯥ ꯁꯨꯒꯗꯧꯔꯦ ꯑꯩꯈꯣꯏꯗꯤ ꯑꯗꯨꯒꯤ ꯅꯣꯏꯗꯤ ꯀ꯭ꯔꯤ ꯀ꯭ꯔꯤ ꯇꯧꯔꯒ ꯂꯩꯕ꯭ꯔꯣ ꯑꯩꯈꯣꯏꯒꯤ ꯆꯤꯡ ꯂꯥꯎꯗꯣ ꯑꯃꯨꯛꯑꯣ ꯅꯠ ꯇꯦ ꯇꯝꯄꯥꯛꯀꯤ ꯑ ꯂꯥꯎꯗ ꯑꯃꯨꯛ ꯁꯦꯝꯕ꯭ꯔꯥ ꯍꯟꯗꯛꯁꯨ
ꯑꯣ ꯑꯣ
ꯁꯦꯁ ꯃꯥꯕꯨ ꯋꯥ ꯉꯥ ꯍꯥꯡꯔꯒ ꯐꯖꯅ ꯈꯨꯝꯗꯦꯍꯦ ꯁꯤ ꯅꯨꯄꯥꯗꯤ
ꯍꯥꯥ
ꯇꯝꯄꯥꯛꯒꯤ ꯂꯥꯎꯗꯣ ꯍꯟꯗꯛꯁꯨ ꯁꯦꯝꯕ꯭ꯔꯕ ꯍꯟꯗꯛꯀꯤ ꯆꯍꯤꯗꯁꯨ
ꯂꯣꯏꯔꯕꯅꯦꯍꯦ ꯂꯣꯏ ꯍꯟꯗꯛ ꯀꯨꯏꯔꯦ ꯖꯨꯟ ꯎꯝ ꯂꯥꯁ ꯋꯤꯛꯇꯨꯗ ꯂꯣꯏꯔꯕꯅꯦ
ꯃꯤ ꯈꯔꯗꯤ ꯅꯣꯡ ꯆꯨꯗꯕꯒꯤ ꯏꯁꯤꯡ ꯂꯩꯇꯦ ꯑꯗꯨ ꯑꯗꯨꯒꯨꯝꯕ ꯇꯥꯕ ꯑꯗꯨꯏꯒꯤ ꯀꯃꯥꯏꯅ ꯇꯧꯕ꯭ꯔꯅ ꯍꯪꯕꯅꯤꯗ
ꯑꯗꯣ ꯂꯣꯏꯔꯕꯅꯤ ꯅꯣꯏ ꯍꯧꯖꯤꯛꯇꯤ ꯌꯥꯝ ꯀꯩꯅꯣꯒꯤ ꯍꯥ
ꯀꯔꯝ ꯀꯥꯟꯗ ꯍꯜꯂꯛꯀꯅꯦꯕ ꯁꯤꯗ ꯌꯨꯝꯗ ꯂꯩꯒꯦꯔꯣ
ꯈꯪꯗ꯭ꯔꯤꯌꯦꯗ ꯇꯝꯕ ꯉꯝꯗ꯭ꯔꯤꯌꯦ
ꯎꯏꯠ
ꯁꯤ ꯊꯥ ꯀꯩꯅꯣꯗ ꯂꯥꯁ ꯋꯤꯛꯇ ꯍꯜꯂꯛꯄꯁꯨ ꯌꯥꯏ ꯅꯠꯇ꯭ꯔꯒ ꯅꯦꯛꯁ
ꯐꯣꯟꯗ ꯌꯦꯡꯕ꯭ꯔꯥ ꯅꯠꯇ꯭ꯔꯒ ꯑꯗꯨꯝ ꯄꯨꯜꯂꯒ ꯌꯦꯡꯕ꯭ꯔꯥ ꯅꯣꯏ
ꯈꯨꯏ ꯄꯨꯜꯂꯒ ꯌꯦꯡꯕꯅꯦꯍꯦ ꯑꯗꯨꯗꯤ ꯃꯤ ꯀꯩꯅꯣꯗ ꯃꯤ ꯃꯤꯒꯤ ꯃꯌꯨꯝꯗ ꯀꯣ
ꯑꯣ ꯍꯧꯖꯤꯛꯇꯤ ꯉꯁꯤꯗꯤ ꯃꯥꯏ ꯂꯥꯛꯈ꯭ꯔꯦꯅ ꯑꯃꯨꯛ
ꯑꯗꯨ ꯍꯧꯖꯤꯛꯇ ꯍꯧꯖꯤꯛꯇ ꯆꯠꯈ꯭ꯔꯕꯅꯦ ꯂꯥꯛꯄꯅꯦ ꯉꯁꯤꯗꯤ
ꯅꯨꯡꯁꯥꯕꯨ ꯂꯥꯏꯔꯗꯤ ꯑꯗꯨꯝ ꯕꯣꯜꯒꯤꯗꯤ ꯑꯗꯨꯝ ꯌꯦꯡꯅꯤꯡꯉꯥꯏꯗꯤ ꯂꯩꯔꯝꯅꯤꯗ
ꯂꯩꯗ ꯑꯗꯨꯗꯤ ꯖꯦꯅꯦꯔꯦꯇꯥꯔꯁꯨ ꯂꯩ
ꯎꯝ
ꯑꯗꯨꯕꯨꯗꯤ ꯋꯥꯠꯇꯦꯗ
ꯎꯝ ꯈꯣꯏ ꯈꯨꯟꯗꯤ ꯑꯗꯨꯃꯥꯏ ꯇꯧꯕꯅꯤꯗ ꯍꯣꯏ ꯏꯅꯥ ꯈꯨꯟꯕ ꯌꯥꯝ ꯂꯩꯌꯦꯅ꯫
ꯅꯣꯏ-ꯅꯣꯏꯗꯤ ꯅꯣꯏ ꯇꯝꯄꯥꯛꯇꯗꯤ
ꯍꯣꯏꯗꯤ ꯐꯣꯟꯗ ꯉꯥꯛꯇ ꯑꯗꯨꯝ ꯌꯦꯡꯉꯦ ꯎꯝ ꯍꯣꯏ ꯐꯣꯟꯗ ꯉꯥꯛ ꯇ ꯌꯦꯡꯉꯦ ꯐꯣꯟꯗ ꯉꯥꯛꯇ ꯌꯦꯡꯉꯦꯕ ꯅꯨꯃꯤꯠ ꯑꯅꯤ ꯑꯍꯨꯝꯗꯤ ꯗꯤ ꯏꯃꯥꯟꯅꯕꯤ ꯈꯣꯏꯗ ꯌꯦꯡꯕ ꯆꯠꯂꯦ ꯑꯗꯣ ꯇꯨꯝꯕ ꯃꯇꯝꯗ ꯑꯃꯨꯛ ꯍꯜꯂꯛꯄꯗꯣ ꯇꯟꯕ ꯃꯤꯒꯤ ꯃꯌꯨꯝꯗꯗꯤ ꯇꯨꯝꯅꯤꯡꯗꯕ ꯑꯗꯨꯏꯒꯤ꯫ ꯂꯥꯞꯇꯤ ꯂꯥꯞꯇꯦꯗ ꯑꯗꯨ ꯑꯣꯏꯔꯁꯨ꯫ ꯂꯩꯇꯦꯗ ꯈꯣꯏꯗꯤ ꯂꯥꯏꯔꯕ ꯃꯤ-ꯃꯆꯥꯁꯤꯡꯅꯦ꯫
ꯑꯁ ꯄꯩꯁꯥꯥꯁꯦ ꯌꯥꯝ ꯇꯥꯜꯂꯝꯒꯅꯤꯗ꯫
ꯐꯪꯗꯦ ꯑꯩꯈꯣꯏꯗꯤ ꯑꯗꯨꯒꯨꯝꯕꯗꯣ꯫
ꯄꯩꯁꯥ ꯈꯔ ꯄꯨꯒꯦꯗꯅ?
ꯀꯔꯤꯕ?
ꯄꯩꯁꯥ ꯈꯔ ꯄꯨꯒꯦ?
ꯄꯩꯁꯥ ꯈꯔ ꯄꯨꯒꯦ ꯍꯥꯏꯗꯤ ꯅꯪꯅ ꯄꯤꯒꯦ ꯍꯥꯏꯔꯣ?
ꯅꯣꯏ ꯑꯝ꯫
ꯅꯣꯏꯗꯤ ꯄꯩꯁꯥꯒꯤ ꯋꯥꯗꯤ ꯋꯥꯈꯥꯎ ꯋꯥꯗ꯭ꯔꯁꯨ ꯌꯥꯏꯗ ꯅꯃꯥꯟꯅꯕꯁꯤꯡ ꯇꯣꯂꯣꯞ ꯆꯥꯕ ꯃꯤ ꯌꯥꯝ ꯂꯩꯗꯨꯗꯤ꯫
ꯍ
ꯅꯨꯄꯤꯗ ꯄꯤꯕ ꯁꯔꯨꯛꯕꯨꯗꯤ ꯅꯣꯏꯗꯁꯨ ꯈꯔ ꯈꯔ ꯄꯤꯌꯣ ꯍꯥꯏꯌꯣ꯫
ꯍꯩꯁ ꯃꯁꯥ-ꯃꯁꯥꯒꯤ ꯈꯟꯕ ꯉꯥꯛꯇꯅꯤꯍꯦ꯫
ꯑꯗꯨ ꯑꯣꯏꯔꯁꯨ ꯑꯁ ꯅꯨꯄꯤꯒꯤꯗꯤ ꯑꯗꯨꯝ ꯄꯤꯕꯅꯤꯗ ꯅꯃꯥꯟꯅꯕ ꯑꯃꯗꯣ ꯈꯪꯉꯦ ꯍꯥꯏ꯫
ꯅꯣꯏꯗ ꯑꯣꯏꯅ ꯄꯤꯌꯣ ꯍꯥꯏꯌꯣ ꯑꯗꯨ ꯅꯨꯞ ꯅꯨꯄꯤ ꯑꯇꯣꯞꯄꯗ ꯄꯤꯔꯒ ꯃꯥꯒꯤ ꯅꯨꯄꯤꯁꯨ ꯑꯣꯏꯔꯣꯏ ꯀꯅꯥꯗꯕꯗ꯫
ꯎꯝ ꯀꯅꯥꯅ?
ꯅꯣꯏꯗ ꯄꯤꯕꯅ ꯍꯦꯟꯅ ꯐꯕ꯭ꯔꯣ꯫
ꯑꯍꯥꯟꯕꯅꯤꯀꯣ ꯑꯩ ꯇꯥꯔꯤꯁꯦ-ꯁꯤ꯫ ꯑꯩ ꯐꯥꯎ ꯇꯥꯗ꯭ꯔꯤꯌꯦ꯫
ꯅꯪ ꯅꯥꯟꯕ-ꯁꯤ꯫
ꯀꯅꯥꯅ ꯍꯩ ꯀꯅꯥꯅ ꯇꯝꯕꯤꯒꯦ ꯑꯗꯨ꯫
ꯈꯪꯗꯦꯗ ꯑꯗꯨꯝ ꯑꯩ ꯈꯡꯕꯒꯤꯅꯦ꯫
ꯍꯟꯗꯥꯛ ꯆꯥꯡꯈꯤꯕ ꯅꯨꯄꯥꯗꯨꯁꯨ꯫ ꯃꯥꯒꯤ ꯅꯨꯄꯤ ꯂꯩꯕꯅꯤꯅ ꯑꯁ ꯋꯥ ꯐꯖꯥꯅꯁꯨ ꯍꯨꯝꯗ꯭ꯔꯦꯗ ꯑꯩꯈꯣꯏꯗꯤ ꯍꯟꯗꯥꯛꯇꯤ ꯃꯣꯏꯕꯨꯗꯤ꯫
ꯍꯥ
ꯍꯨꯝꯁꯨ ꯍꯨꯝꯅꯤꯡꯗꯕ ꯃꯥꯜꯂꯦ ꯑꯍꯣꯏ ꯌꯨꯝꯒꯤ ꯑꯣ-ꯑꯗꯣꯏ ꯈꯨꯟꯒꯤ ꯃꯤ ꯑꯣꯏꯕ
ꯑ
ꯅꯨꯄꯤ ꯂꯩꯇ꯭ꯔꯗꯤ ꯐꯥꯒꯗꯕ ꯃꯔꯥꯛ-ꯃꯔꯥꯛꯗ ꯅꯤꯅꯤꯉꯥꯏ꯫
ꯊꯕꯛ ꯇꯧꯕꯅꯤꯅꯀꯣ꯫
ꯎꯝ ꯅꯪꯁꯨ ꯊꯕꯥꯛ ꯇꯧꯈ꯭ꯔꯣ ꯑꯈꯣꯏ ꯄꯩꯁꯥ ꯅꯤꯅꯤꯉꯥꯏ꯫
ꯀꯨꯏꯔꯔꯣꯏ ꯑꯗꯨꯗꯤ
ꯌꯨꯝꯗ ꯂꯩꯔꯅꯨ꯫
ꯎꯄꯥꯏ ꯂꯩ ꯇꯥꯏ ꯑꯗꯨꯕꯨꯗꯤ꯫
ꯅꯪꯒꯤꯁꯨ ꯅꯨꯄꯤ ꯂꯩꯈ꯭ꯔꯕ꯭ꯔꯣ? ꯍꯟꯗꯛꯇꯤ ꯅꯨꯄꯤ ꯂꯣꯏ ꯀꯣꯏꯅꯩꯌꯦꯅ ꯑꯗꯨꯒꯤ ꯂꯩꯥꯔꯝꯅꯤꯗ
ꯑꯁꯤꯗ ꯀꯟꯅ ꯊꯤꯔꯦꯅ ꯀꯩꯅꯣ
ꯑꯁ ꯑꯩꯈꯣꯏ ꯔꯣꯝꯗꯒꯤ ꯅꯨꯄꯤ ꯂꯧꯋꯦ ꯍꯥꯏꯔꯣ? ꯑꯁꯤ ꯅꯣꯏ ꯅꯣꯏꯅ ꯅꯥꯛꯇ ꯂꯥꯛꯏꯕ ꯏꯅꯥꯎꯅꯨꯄꯤ ꯑꯃꯗꯣ ꯂꯥꯑꯣꯑꯣꯅ
ꯑꯁ ꯃꯣꯏꯅ ꯌꯥꯗꯕꯒꯤꯅꯤꯍꯦ꯫
ꯋꯥꯡꯁꯨ ꯋꯥꯡꯉꯦ ꯐꯖꯁꯨ ꯐꯖꯑ ꯃꯤꯁꯨ ꯌꯥꯝ ꯊꯤꯕ ꯅꯠꯇꯦ꯫
ꯌꯥꯅꯤꯉꯥꯏ ꯍꯥꯏꯔꯒ ꯂꯥꯛꯑꯣꯅ ꯃꯤꯉꯣꯟꯗ ꯆꯥꯠꯄꯥ ꯁꯔꯨꯛꯗꯤ ꯅꯣꯏꯗ ꯂꯥꯏꯕꯅ ꯍꯦꯟꯅ ꯐꯥꯗꯔꯣ
ꯃꯣꯏꯅ ꯌꯥꯗꯕꯒꯤ
ꯌꯦꯟꯁꯥꯡꯗꯤ ꯍꯪꯈ꯭ꯔꯕꯅꯦ
ꯍꯥꯡꯈ꯭ꯔꯕꯅꯦ ꯍꯩ
ꯁꯦꯡꯕꯒꯤꯔꯣ
ꯑꯁꯦꯡꯕꯅꯦ
ꯃꯤꯉꯣꯟꯗ ꯑꯃꯨꯛ ꯍꯪꯉꯦ ꯑꯩꯗꯤ ꯅꯪꯕꯨ ꯄꯥꯝꯃꯦꯅ ꯌꯥꯎꯕꯤꯈ꯭ꯔꯣꯅ ꯍꯥꯏꯕꯤꯒꯦ ꯑꯩꯁꯨ
ꯅꯥꯡꯖꯟ ꯕꯖꯥꯔꯅ ꯍꯥꯏꯕꯤꯈ꯭ꯔꯣ ꯀꯣ
ꯑꯗꯣ ꯑꯗꯨꯅ ꯑꯩꯈꯣꯏ ꯈꯨꯜꯒꯤ ꯅꯪꯒꯤ ꯌꯨꯝꯒꯤ ꯃꯅꯥꯛꯇ ꯂꯥꯛꯕ ꯅꯨꯄꯤꯅ ꯌꯥꯗ꯭ꯔꯗꯤ ꯑꯩ ꯏꯃꯥꯟꯅꯕꯤ ꯑꯩꯈꯣꯏ ꯑꯅꯤ ꯂꯩꯃꯤꯟꯅꯕ ꯅꯨꯄꯤꯁꯨ ꯂꯥꯎꯕ ꯌꯥꯅꯤꯅ
ꯑ ꯂꯧꯕ ꯌꯥꯏ ꯑꯗꯨꯁꯨ ꯂꯩꯅ
ꯑꯁꯤꯅ ꯅꯪ ꯍꯦꯟꯅ ꯄꯥꯝꯕ ꯃꯥꯜꯂꯦꯕꯣ
ꯅꯣꯏ ꯑꯗꯨꯏ ꯅꯣꯏ ꯇꯤꯟꯅꯕꯅꯤꯅ
ꯑꯝ
ꯇꯤꯅꯥꯕ ꯍꯥꯏꯁꯤ ꯇꯤꯅꯥꯕ ꯍꯥꯏꯁ ꯑ ꯅꯃꯥꯟꯅꯕ ꯑꯗꯒꯤ ꯍꯦꯟꯅ ꯇꯤꯟꯅꯕꯗꯣ ꯅꯃꯥꯟꯅꯕ ꯅꯃꯥꯟꯅꯕꯤꯗꯒꯤ ꯍꯦꯟꯅ ꯇꯧꯕꯗꯣ
ꯎꯝ
ꯅꯪꯒꯤ ꯅꯪꯅ ꯍꯥꯏꯕꯤꯈ꯭ꯔꯣ ꯅꯪ ꯃꯍꯨꯠꯇꯉꯩꯗ
ꯍꯥꯏꯕꯤꯒꯧ ꯍꯥꯏꯕꯤꯒꯦ
ꯅꯣꯏꯅ ꯐꯖꯅ ꯇꯧꯔꯤ ꯃꯣꯏꯗꯤ ꯑꯗꯨꯝ ꯌꯥꯒꯅꯤꯗ ꯅꯣꯏꯅ ꯐꯖꯅ ꯍꯥꯏꯩꯗꯕꯤꯗꯤ ꯑꯣꯏꯔꯝꯅꯤ
ꯑꯩꯈꯣꯏꯗꯤ ꯆꯄꯦꯠ ꯆꯄꯦꯠ ꯇꯧꯕꯁꯨ ꯅꯠꯇꯦ ꯀꯔꯤꯅꯣ ꯑꯩꯈꯣꯏ ꯉꯥꯡꯕꯗꯣ
ꯃꯥꯔꯛ ꯃꯔꯛꯗ ꯑꯗꯨꯝ ꯄꯥꯎ ꯐꯥꯎꯅꯧꯑꯣ
ꯐꯣꯡꯅꯥꯕꯅꯦꯍꯦ
ꯎꯝ ꯑꯣꯏꯗꯤ ꯑꯣꯏꯔꯝꯅꯤ ꯍꯣꯏ ꯃꯔꯛ ꯃꯔꯛ ꯑꯗꯨꯝ ꯄꯥꯎ ꯐꯥꯎꯗꯥꯔꯒ ꯑꯗꯨꯝ ꯃꯔꯛ ꯃꯔꯛꯇ
ꯉꯁꯤꯕꯥ
ꯅꯣꯏꯅ ꯅꯨꯄꯤꯅ ꯄꯥꯝꯕ ꯃꯑꯣꯡꯗ ꯑꯗꯨꯝ ꯂꯩꯔꯗꯤ ꯑꯁ ꯇꯨꯈ꯭ꯔꯅꯤꯗ ꯅꯣꯏꯒꯤ ꯀꯠꯇ ꯆꯦꯟꯕ ꯉꯥꯝꯃꯣꯏ
ꯎꯝ
ꯑꯁꯦꯡꯕꯅꯦ
ꯈꯪꯗ꯭ꯔꯦꯗ
ꯑꯁ ꯀꯅꯥ ꯀ ꯀꯅꯥ ꯑꯁꯤ ꯑꯁꯤ ꯇꯝꯄꯥꯛꯇꯒꯤ ꯑꯣꯏ ꯆꯤꯡ ꯆꯅꯤꯡ ꯆꯥꯅꯤꯡꯉꯥꯏ ꯃꯤꯒꯨꯝꯕ ꯈꯪꯅꯕ ꯂꯥꯏꯔꯗꯤ ꯍꯥꯏꯕꯤꯌꯣꯅꯦ
ꯍꯥꯏ ꯅꯅꯥꯇ ꯈꯪ ꯃꯅꯦ ꯔꯤ ꯑꯩꯈꯣꯢꯁꯨ ꯅꯨꯡꯉꯥꯢꯇꯕꯅꯤꯅ
ꯒꯥꯔꯤꯁꯦ ꯐꯖꯅ ꯆꯠꯇꯕꯒꯤꯔ ꯈꯪꯗꯕ ꯑꯩꯁꯨ
ꯍꯣꯏ ꯀꯔꯤꯁꯨ ꯆꯠꯊꫭꯛꯇꯥ ꯑꯗꯨꯒꯤ ꯅꯨꯡꯉꯥꯏꯇꯕꯗꯣ꯫ ꯑꯗꯨꯅꯥ ꯆꯠꯇꯥꯕꯅꯤ ꯑꯩꯅꯥ
ꯎꯝꯝ ꯅꯍꯥꯟꯗꯒꯤ ꯑꯗꯨꯝ ꯅꯨꯡꯇꯤꯒꯤ ꯆꯠꯂꯦꯅꯥ꯫ ꯍꯟꯗꯛ ꯃꯔꯥꯛꯁꯦ ꯐꯖꯥꯅ ꯆꯠꯇꯥꯕꯒꯤ ꯔꯥ ꯈꯪꯗꯦꯅꯦ ꯄꯣꯠꯊꯥꯅꯤꯡꯉꯥꯒꯥ ꯂꯩꯕꯥ ꯑꯗꯨꯒꯤ꯫ ꯃꯤ ꯈꯪꯅꯗꯕ ꯃꯤꯁꯤꯡꯕꯨ ꯑꯁꯨꯛ ꯑꯁꯤ ꯑꯥ ꯄꯨꯕꯤꯌꯣ ꯑꯗꯨ ꯑꯗꯨꯗꯣ ꯍꯣꯏ ꯍꯥꯏꯕ ꯇꯥꯟꯕꯥ ꯆꯨꯁꯃꯤ ꯋꯥ ꯌꯥꯝ ꯉꯥꯡꯕꯁꯤ ꯐꯖꯅ ꯇꯥꯗꯕ ꯃꯥꯜꯂꯦꯅꯦ ꯁꯤ ꯅꯨꯄꯥꯁꯦ꯫
ꯇꯥꯏꯌꯦ ꯇꯥꯏꯌꯦ ꯅꯪ ꯃꯈꯣꯟꯗꯤ ꯇꯥꯏ ꯑꯩꯅꯥ ꯉꯥꯡꯕꯗꯤ ꯅꯪꯅ ꯇꯥꯗꯕ꯫
ꯅꯪ ꯉꯥꯡꯗꯕꯒꯤ ꯑꯣꯏꯔꯝꯅꯤ ꯑꯩ ꯇꯥꯌꯅꯥ ꯇꯥꯏꯌꯦꯕꯥ꯫
ꯎꯝꯝ ꯑꯣꯑꫭ ꯁꯥꯎꯅꯣ ꯍꯦ
ꯍꯨꯝꯍꯨꯝ ꯁꯥꯎꯗꯦ ꯁꯥꯎꯗꯦ ꯇꯥꯏꯌꯦ ꯍꯥꯏꯕꯅꯤ꯫ ꯅꯣꯡ ꯆꯨꯕ꯭ꯔꫭ ꯍꯧꯖꯤꯛ꯫
ꯉꯁꯥꯏꯒꯤ ꯆꯨꯕꯅꯦ ꯍꯟ ꯍꯧꯖꯤꯇꯤ ꯂꯦꯞꯈ꯭ꯔꯕꯅꯦ꯫
ꯎꯝꯝ ꯝ
ꯍꯧꯖꯤꯛꯇꯤ ꯂꯦꯞꯈ꯭ꯔꯦ꯫
ꯑꯩꯈꯣꯏꯗꯁꯨ ꯉꯁꯥꯏꯗꯣ ꯈꯔ ꯈꯔ ꯆꯨꯕ ꯌꯥꯝ ꯀꯟꯕꯗꯤ ꯅꯠꯇꯦ꯫
ꯍꯉꯣꯏꯒꯨꯝꯕꯥ ꯊꯤꯕꯥ ꯆꯠꯂꯨꯔꯔꯥ꯫
ꯆꯠꯇꯦꯗ ꯑꯩꯈꯣꯏꯗꯤ ꯍꯣꯏ ꯑꯁꯤ ꯑꯩꯈꯣꯏ ꯂꯩꯀꯥꯏ ꯗꯥꯁꯨ ꯅꯍꯥꯟꯗꯤ꯫ ꯊꯤꯕ ꯆꯠꯄꯅꯦ ꯑꯗꯣ ꯍꯟꯗꯛꯇꯤ ꯊꯤꯕ ꯆꯠꯇ꯭ꯔ°꯫ ꯑꯦꯝ ꯑꯎ ꯑꯦꯝ ꯑꯎ ꯔꫭꯝꯗꯗꯤ ꯃꯤ ꯈꯔꯥ ꯗꯤ ꯆꯠꯄꯤ ꯃꯂꯦꯕꯥ
ꯅꯪꯊꯤ ꯆꯥꯗꯔꫭ
ꯅꯣꯏꯗꯤ ꯊꯤꯕ ꯆꯠꯄ꯭ꯔꯣ ꯈꯨꯜꯟꯗꯥ ꯆꯥꯎ ꯆꯥꯎꯕꯖꯥꯠꯇꫭ ꯊꯣꯛꯇꯕ꯭ꯔꯣ꯫ ꯇꯥꯕ꯭ꯔꯣ ꯏꯁꯤ ꯅꯨꯄꯥꯁꯤ ꯋꯥ ꯐꯖꯥꯅꯥ ꯈꯨꯝꯗꯦꯗ ꯇꯥꯕ꯭ꯕꯔꯣ꯫ ꯇꯥꯕ꯭ꯔꯣ꯫
ꯇꯥꯕ꯭ꯔꯣꯂꯣ ꯍꯔꯥꯎ
ꯇꯥꯏꯌꯦ ꯇꯥꯏꯌꯦ ꯅꯦꯠꯋꯔꯛ ꯅꯨꯡꯉꯥꯏꯇꯕꯒꯤꯔꯥ ꯑꯩꯈꯣꯏ ꯑꯅꯤꯒꯤ
ꯎ
ꯍꯨꯝꯝ
ꯇꯥꯕꯔꫭ
ꯇꯥꯏꯏꯌꯦ ꯇꯥꯏꯌꯦ꯫ ꯍꯧꯖꯤꯛꯇꯤ ꯀꯅꯥ ꯀꯅꯥꯒ ꯂꯩꯒꯦ꯫